ꯇꯥꯏꯀꯣ
ꯍꯣꯏ ꯇꯥꯏꯌꯦ
ꯑꯍꯣ ꯅꯨꯡꯉꯥꯏꯔꯤꯕ꯭ꯔꯣ ꯑꯕꯦꯝꯃꯥ ꯑꯣ ꯀ꯭ꯔꯤ ꯇꯧꯔꯒ ꯂꯩꯒꯦ
ꯀꯩꯁꯨ ꯇꯧꯗꯦ ꯅꯪꯗꯤ
ꯑꯩꯁꯨ ꯀ꯭ꯔꯤꯁꯨ ꯇꯧꯗꯦ ꯌꯨꯝꯗ ꯂꯩꯌꯦ ꯉꯁꯤ
ꯎꯝ ꯆꯥꯛ ꯆꯥꯈ꯭ꯔꯕ꯭ꯔꯣ
ꯆꯥꯛ ꯆꯥꯔꯦ ꯍꯣꯏ
ꯆꯥꯕ꯭ꯔꯣ
ꯑꯥ ꯉꯁꯤꯒꯤꯗꯤ ꯑꯥ ꯀꯣꯕꯤ ꯆꯥꯏ
ꯅꯪꯗꯤ
ꯑꯩꯈꯣꯏꯗꯤ ꯎꯇꯤ ꯆꯥꯏꯌꯦ
ꯑꯣ ꯍꯥꯎꯕꯅꯦ ꯑꯗꯨꯁꯨ
ꯍꯣꯏ
ꯀꯔꯤ ꯎꯇꯤ ꯆꯥꯕ꯭ꯔꯣ ꯎꯝ ꯀꯔꯤ ꯎꯇꯤ ꯆꯥꯕ꯭ꯔꯣ ꯅꯪꯗꯤ ꯑꯣ ꯑꯣ
ꯎꯁꯣꯏꯒ ꯊꯣꯡꯕꯗꯨ ꯑꯗꯨ ꯆꯥꯏꯑꯦ ꯌꯥꯝ ꯍꯥꯎꯋꯦ ꯀ꯭ꯔꯤ ꯇꯧꯕ꯭ꯔꯣ ꯅꯣꯏꯗꯤ ꯍꯧꯖꯤꯛꯇꯤ
ꯇꯤꯚꯤ ꯌꯦꯡꯔꯒ ꯃꯈꯣꯟꯗꯣ ꯂꯣꯗ ꯊꯝꯔꯒ ꯌꯦꯡꯔ ꯂꯩꯌꯦ ꯍꯤꯍꯤꯍꯤ ꯋꯥꯔꯤ ꯁꯥꯕ ꯑꯩꯈꯣꯏ ꯃꯤ ꯌꯥꯝꯃꯤ ꯍꯣꯏ
ꯑꯣ
ꯍꯣꯏ ꯃꯤ ꯌꯥꯝꯃꯦ ꯑꯌꯥꯝꯕꯒꯤ ꯈꯣꯏ ꯏꯆꯦꯒꯤ ꯈꯣꯏ ꯑꯗꯨꯝ ꯂꯩꯌꯦ
ꯑꯣ ꯑꯣ
ꯅꯪꯗꯤ ꯇꯝꯄꯥꯛꯇ ꯂꯩꯕ꯭ꯔꯥ ꯆꯤꯡꯗ ꯂꯩꯕ꯭ꯔꯥ
ꯍꯣꯏ ꯇꯝꯄꯥꯛꯇ ꯂꯩ
ꯑꯣ ꯑꯣ ꯋꯥꯔꯤ ꯂꯤꯕꯤꯌꯣꯅꯦ ꯅꯪꯒꯤ ꯋꯥꯔꯤ
ꯀ꯭ꯔꯤ ꯋꯥꯔꯤ ꯇꯥꯁꯦꯕ꯭ꯔꯣ
ꯈꯪꯗ꯭ꯔꯦ꯫
ꯎꯝ꯫
ꯀꯔꯤ ꯇꯧꯕꯅ ꯅꯨꯡꯉꯥꯏꯕ꯭ꯔ ꯅꯪꯒꯤꯗꯤ꯫
ꯑꯩꯈꯣꯏꯔꯣ ꯍꯣꯁꯇꯦꯜ ꯑꯗꯨꯝ ꯃꯌꯥꯝ ꯂꯩꯃꯤꯟꯅꯔꯒ ꯑꯆꯥꯄꯣꯠ ꯆꯥꯔꯒ ꯉꯥꯎꯔꯒ ꯂꯩꯕꯅ ꯍꯦꯟꯅ ꯅꯨꯡꯉꯥꯏ꯫
ꯑꯣ ꯁꯨꯇꯤ ꯑꯣꯏꯕ꯭ꯔꯥ꯫
ꯍꯨꯝ ꯍꯣꯂꯤꯗꯦꯗꯤ ꯊꯥꯗꯦꯗ ꯑꯩꯈꯣꯏꯗꯤ꯫
ꯑꯣ꯫
ꯑꯩꯈꯣꯏꯁꯦ ꯁꯃꯔ ꯚꯦꯀꯦꯁꯟ ꯂꯩꯇ꯭ꯔꯦ ꯊꯥꯔꯠ ꯁꯦꯃꯤꯁꯇꯔꯅꯦ꯫
ꯑꯣ ꯑꯗꯨꯗꯤ ꯁꯦꯀꯦꯟ ꯏꯌꯔ ꯑꯣꯏꯔꯅꯤꯀꯣ꯫
ꯍꯣꯏ꯫
ꯑꯣ ꯑꯣ ꯌꯥꯝ ꯐꯩꯅꯦ꯫
ꯍꯣꯏ ꯅꯪꯗꯤ ꯀꯣꯂꯦꯖ ꯂꯣꯏꯈ꯭ꯔꯕ꯭ꯔꯣ꯫
ꯑꯍꯣꯏ ꯑꯩꯗꯤ ꯀꯣꯂꯦꯖ ꯂꯣꯏꯈ꯭ꯔꯦ꯫
ꯑꯠꯆꯥ ꯍꯧꯖꯤꯛ ꯍꯧꯖꯤꯛꯇꯤ ꯀꯔꯤ ꯇꯝꯔꯒ ꯂꯩꯕ꯭ꯔꯣ꯫
ꯍꯧꯖꯤꯛꯇꯤ ꯀꯔꯤꯁꯨ ꯇꯝꯗꯦꯗ ꯑꯗꯨ ꯑꯉꯥꯡꯈꯣꯏꯕꯨ ꯌꯦꯡꯁꯤꯟꯕ ꯊꯕꯛꯇꯣ ꯑꯗꯨꯒꯨꯝꯕꯗꯣ ꯇꯧꯋꯦ꯫ ꯑꯗꯨ ꯍꯧꯖꯤꯛꯇꯤ ꯚꯦꯀꯦꯁꯟꯗ ꯑꯗꯨꯝ ꯂꯩꯌꯦꯗ꯫
ꯑꯠꯆꯥ ꯎꯝ ꯎꯝ꯫ ꯅꯨꯡꯉꯥꯏꯕ꯭ꯔꯣ ꯌꯨꯝ ꯂꯩꯕ꯭ꯔꯥ ꯑꯩꯈꯣꯏꯁꯦ ꯕꯤꯕꯣꯛ ꯇꯝꯕꯅꯦ꯫
ꯑꯣ ꯑꯣ꯫ ꯐꯩꯌꯦꯅꯦ ꯄ꯭ꯔꯣꯐꯦꯁꯅꯦꯜ ꯂꯥꯏꯟꯗꯨꯝ ꯆꯠꯈ꯭ꯔꯕꯗꯣ꯫
ꯍꯣꯏ ꯎꯝ ꯑꯗꯨꯝ ꯃꯇꯝ ꯃꯥꯡꯍꯟꯗꯧ ꯁꯔꯨꯛꯄꯨꯗꯤꯀꯣ꯫
ꯍꯣꯏ꯫
ꯁꯨꯃꯥꯏꯅ ꯑꯗꯨꯝ
ꯑꯗꯨꯅꯦ ꯃꯇꯝ ꯌꯥꯝ ꯃꯥꯡꯍꯟꯕꯅꯦ ꯄꯞꯖꯦꯛ ꯑꯇꯣꯞ ꯑꯇꯣꯞꯄ ꯂꯧꯔꯒ ꯑꯗꯨꯝ ꯂꯩꯕꯗꯣ꯫ ꯑꯩꯈꯣꯏ ꯈꯪ ꯐꯗ꯭ꯔꯤꯉꯩꯗ ꯃꯇꯝꯗꯤ ꯆꯠꯄꯅꯤꯅꯀꯣ ꯑꯣꯀꯦ꯫
ꯀꯔꯤ ꯀꯔꯤ ꯇꯧꯔ ꯂꯩꯕ꯭ꯔꯣ ꯍꯧꯖꯤꯛꯀꯥꯟꯁꯤꯗꯤ꯫
ꯑꯩ ꯁꯨꯇꯤꯗ ꯑꯗꯨꯝ ꯑꯉꯥꯡꯁꯤꯡꯕꯨ꯫ ꯂꯧꯔꯒ ꯅꯠꯇ꯭ꯔꯒ ꯑꯗꯨꯝ ꯌꯨꯝꯗꯀꯣ ꯇꯤꯕꯤ ꯌꯦꯡꯕꯁꯦ ꯁꯦ ꯑꯩꯒꯤ ꯍꯦꯕꯤꯠ ꯑꯣꯏꯈ꯭ꯔꯦꯅꯦ ꯍꯧꯖꯤꯛ ꯀꯥꯟ ꯈꯪꯗꯦ꯫
ꯅꯨꯡꯉꯥꯏꯕꯅꯤꯀꯣ ꯃꯌꯥꯝ ꯇꯤꯚꯤ ꯌꯦꯡꯃꯤꯟꯅꯕꯒꯨꯝꯕꯗꯣ꯫
ꯎꯝ ꯑꯗꯨ ꯑꯣꯏꯔꯁꯨ ꯑꯩꯈꯣꯏ ꯆꯦꯅꯦꯜꯁꯤꯗꯤ ꯑꯉꯥꯡꯒꯤ ꯃꯁꯥ ꯍꯣꯏ ꯌꯥꯗꯕꯒꯤ꯫
ꯎꯝ ꯑꯉꯥꯡꯗꯣ ꯌꯥꯝ ꯂꯩꯕ꯭ꯔꯣ ꯏꯆꯦ ꯈꯣꯏꯗꯤ꯫
ꯑꯉꯥꯡ ꯃꯔꯤ ꯂꯩꯕ
ꯑꯣꯝ꯫
ꯃꯣꯏꯅ ꯆꯥꯛ ꯆꯥꯒꯦ ꯍꯥꯏꯔꯗꯤ ꯁꯤ ꯌꯦꯡꯂꯒ ꯆꯥꯒꯅꯤ꯫ ꯑꯃꯨꯛꯀ꯫ ꯀꯔꯤꯅꯣ ꯇꯧꯔꯗꯤ ꯑꯁꯤ ꯌꯦꯡꯂꯒ ꯑꯁꯤ ꯌꯦꯡꯂꯒ ꯫ ꯇꯨꯝꯒꯅꯤ ꯈꯪꯗꯦ ꯃꯣꯏꯁꯦ ꯑꯗꯨꯒꯤ ꯍꯣꯏ
ꯎꯝ
ꯑꯁꯤꯗ ꯂꯩꯔꯒ ꯑꯉꯥꯡ ꯑꯉꯥꯡ ꯈꯣꯏꯒꯤ ꯆꯦꯅꯦꯜ ꯑꯗꯨꯝ ꯌꯦꯡꯂꯒ ꯂꯩꯈꯔꯦ
ꯑꯣ ꯍꯣꯏ ꯑꯗꯨꯅꯦ ꯑꯉꯥꯡ ꯃꯌꯥꯝ ꯂꯩꯕꯅꯦꯀꯣ ꯍꯧꯖꯤꯛ ꯍꯣꯏ
ꯎꯝ
ꯎꯝ ꯄꯨꯟꯅ ꯂꯩꯔꯤꯗꯨꯅꯤ ꯎꯄꯥꯏ ꯂꯩꯇꯦꯗ
ꯍꯣꯏ ꯑꯗꯨꯅꯦ
ꯎꯝ
ꯅꯣꯏ ꯍꯣꯁꯇꯦꯜꯗꯨꯗꯤ ꯃꯤ ꯌꯥꯝꯕ꯭ꯔ
ꯍꯣꯏ ꯃꯤ ꯎꯝ ꯌꯥꯝꯃꯦ ꯑꯗꯨꯝ ꯌꯥꯝ ꯌꯥꯝꯕ ꯅꯠꯇꯦ ꯑꯗꯨꯝ ꯇ꯭ꯋꯦꯟꯇꯤ ꯀꯌꯥ ꯑꯗꯨꯃꯥꯏꯅ ꯂꯩꯕꯅꯦ ꯀꯨꯟ
ꯑꯣ ꯑꯣ ꯑꯣ
ꯎꯝ
ꯑꯩꯈꯣꯏ ꯃꯤꯁꯨ ꯌꯥꯝ ꯂꯩꯕ꯭ꯔ
ꯎꯝ ꯌꯥꯝ ꯂꯩꯌꯦ ꯑꯩꯈꯣꯏꯒꯤ ꯃꯤ ꯉꯥꯛꯇꯅꯦ
ꯑꯣ
ꯎꯝ
ꯐꯩꯅꯦ ꯑꯗꯨꯗꯤ ꯂꯩꯕ ꯅꯨꯡꯉꯥꯏꯒꯅꯤꯅꯦ
ꯍꯣꯏ ꯑꯩꯈꯣꯏ ꯃꯁꯦꯟ ꯑꯗꯨꯝ ꯆꯞ ꯃꯥꯟꯅꯕꯒꯨꯝꯅꯀꯣ
ꯎꯝ
ꯅꯨꯡꯉꯥꯏꯌꯦ
ꯍꯣꯁꯇꯦꯜꯗꯗꯤ ꯀꯔꯤ ꯀꯔꯤ ꯏꯟꯁꯥꯡ ꯄꯤꯖꯕ꯭ꯔꯣ
ꯎꯝ ꯗꯥꯜꯒ ꯚꯤꯖꯤꯇꯦꯕꯜꯁ ꯀꯨꯝꯕ ꯑꯗꯨꯝ ꯃꯤꯛꯁ ꯇꯧꯔꯒ ꯀꯣ
ꯑꯣ
ꯑꯗꯨꯃꯥꯏꯅ ꯄꯤꯖꯩ
ꯑꯣ ꯍꯣꯁꯇꯦꯜꯗꯗꯤ ꯗꯥꯜ ꯗꯥꯜꯗꯣ ꯌꯥꯝ ꯌꯥꯎꯕ ꯃꯥꯜꯂꯦꯀꯣ
ꯍꯣꯏ ꯌꯥꯝ ꯌꯥꯎꯋꯦ ꯑꯁ ꯑꯗꯨꯕꯨ ꯑꯩꯈꯣꯏ ꯍꯣꯁꯇꯦꯜꯗꯤ ꯗꯥꯜꯒ ꯃꯁꯛꯀ ꯄꯥꯛ ꯎꯗꯦꯗ
ꯑꯦꯟꯁꯥꯡ ꯅꯥꯄꯤ ꯉꯥꯛꯇ ꯄꯤꯃꯟꯕꯒꯤ
ꯍꯣꯁꯇꯦꯜ ꯂꯩꯕꯁꯤꯡꯁꯦ ꯗꯥꯜꯗꯤ ꯑꯗꯨꯝ ꯆꯥꯏ ꯆꯥꯏ ꯍꯥꯏꯅ ꯍꯥꯏꯔꯛꯄ
ꯍꯣꯏ ꯗꯥꯜꯗꯤ ꯂꯣꯏꯅ ꯑꯗꯨꯝ ꯀꯃꯟ ꯑꯣꯏꯕꯅꯤꯅꯀꯣ
ꯎꯝ
ꯀꯔꯤ
ꯑꯣ ꯀꯣꯜ ꯂꯥꯛꯄ꯭ꯔ ꯅꯪꯒꯤ
ꯅꯠꯇꯦ ꯑꯩꯒꯤꯗꯣ ꯕꯥꯏꯕ꯭ꯔꯦꯁꯟ ꯑꯃ ꯇꯧꯔꯛꯄ ꯑꯗꯨꯒꯤ
ꯑꯥ
ꯉꯁꯤꯗꯤ ꯀꯔꯤ ꯀꯔꯤ ꯇꯧꯒꯦꯔꯣ ꯏꯆꯦꯗꯤ
ꯉꯁꯤꯗꯨ ꯌꯨꯝꯗ ꯑꯉꯥꯡ ꯆꯦꯟꯅꯔꯒ ꯂꯩꯒꯅꯤ
ꯎꯝ ꯅꯣꯏꯗꯤ ꯁꯥꯕ꯭ꯔꯣ ꯏꯆꯦ ꯈꯣꯏꯗꯤ
ꯅꯣꯡ ꯆꯨꯕꯗ ꯁꯥꯏ ꯌꯥꯝ ꯁꯥꯏ ꯁꯤꯗ
ꯑꯆꯥꯥ
ꯐꯦꯟ ꯊꯥꯔꯒ ꯑꯗꯨꯝ ꯂꯩꯕꯅꯦ ꯑꯩꯈꯣꯏ
ꯑꯣ ꯁꯕꯗꯨ ꯎꯄꯥꯢ ꯂꯩꯇꯦ
ꯍꯣꯏ ꯁꯥꯃꯟꯕꯒꯤ ꯐꯦꯟ ꯊꯥꯔꯒ ꯌꯨꯝ ꯃꯅꯨꯡꯗ ꯑꯗꯨꯝ ꯂꯩꯌꯦ ꯇꯤꯚꯤꯒꯨꯝꯕ ꯌꯦꯡꯂꯥꯒꯀꯣ ꯃꯄꯥꯟ ꯊꯣꯛꯄ ꯉꯝꯗ꯭ꯔꯤꯅꯦ ꯈꯣꯢꯁꯦ
ꯑꯩꯁ ꯑꯩꯈꯣꯏꯗꯤ ꯃꯩ ꯂꯦ ꯃꯩ ꯂꯥꯛꯇꯕꯒꯤ
ꯑꯣ ꯅꯣꯏꯗ ꯃꯩ ꯂꯥꯛꯇꯦ
ꯍꯣꯏ ꯌꯥꯝ ꯁꯥꯏ ꯁꯤꯒꯗꯧꯋꯤ ꯍꯨꯃꯥꯡ ꯁꯧꯔꯒ ꯇꯨꯝꯂꯒ ꯂꯩꯗꯤ ꯑꯗꯨꯝ ꯃꯄꯥꯟꯗ ꯊꯣꯛꯄꯁꯨ ꯁꯥꯕ ꯃꯅꯨꯡꯗ ꯂꯩꯕꯁꯨ ꯁꯥꯕ
ꯎꯝ ꯃꯄꯥꯟ ꯊꯣꯛꯄ ꯉꯝꯗꯦ ꯑꯩꯈꯣꯏꯗꯤ ꯑꯣ
ꯌꯥꯗ꯭ꯔꯦ ꯀꯣ ꯃꯅꯨꯡꯗ ꯑꯗꯨꯝ ꯂꯩꯃꯟꯕꯤꯒꯀꯣ ꯁꯥꯕꯅꯤꯅ ꯀꯥꯅꯥꯁꯨ ꯊꯣꯛꯍꯟꯅꯤꯡꯗꯦ
ꯎꯝ ꯂꯥꯢꯔꯤꯛ ꯀꯥꯟꯅ ꯄꯥꯏꯔꯒ ꯂꯩꯔꯣ
ꯍꯣꯏ ꯑꯗꯨ ꯅꯠꯇꯔꯥꯗꯤ ꯎꯄꯥꯢ ꯂꯩꯇꯦ
ꯎꯝ ꯀꯩꯗꯧꯍꯩ ꯁꯨꯇꯤ ꯂꯩꯒꯅꯤ ꯅꯣꯏ
ꯑꯩꯈꯣꯏꯗꯤ ꯍꯣꯂꯤꯗꯦ ꯂꯩꯅꯤꯡꯉꯥꯏ ꯃꯥꯟꯗꯦ
ꯑꯣ ꯑꯗꯨ ꯗꯤꯁꯦꯝꯕꯔꯒꯨꯝꯕꯗꯗꯤ ꯄꯤꯒꯅꯤꯀꯣ
ꯎꯝ ꯗꯤꯁꯦꯝꯕꯔꯒꯨꯝꯕꯗꯁꯨ ꯅꯨꯃꯤꯠ ꯑꯃꯈꯛꯀꯨꯝꯕꯗ ꯄꯤꯕꯒꯨꯝ ꯇꯧꯋꯦ
ꯑꯁ ꯂꯣꯢꯔꯦ ꯑꯗꯨꯗꯤ
ꯎꯝ ꯑꯗꯨꯕꯨ ꯑꯗꯨꯝ ꯑꯩꯈꯣꯏꯒꯤ ꯃꯤ ꯁꯨ ꯌꯥꯝꯕꯅꯤꯅ ꯀꯣ
ꯎꯝ ꯎꯝ
ꯃꯣꯏꯅ ꯅꯨꯃꯤꯠ ꯃꯈꯛꯇ ꯄꯤꯔꯁꯨ ꯅꯨꯃꯤꯠ ꯃꯔꯤ ꯃꯉꯥ ꯄꯤꯕꯒꯨꯝꯁꯨ ꯂꯩꯍꯦ
ꯑꯣ
ꯌꯥꯝ ꯕꯥꯎꯢ
ꯍꯣꯏ ꯍꯣꯏ
ꯃꯤ ꯌꯥꯝ ꯂꯩꯕ ꯃꯥꯜꯂꯦꯀꯣ ꯅꯣꯏꯁꯦ
ꯍꯣꯢ ꯃꯌꯥꯝ ꯐꯝꯃꯒ ꯂꯩꯔꯦ ꯍꯧꯖꯤꯛ
ꯐꯖꯅ ꯕꯦꯛꯒ꯭ꯔꯥꯎꯟ ꯀꯟꯇ꯭ꯔꯣꯜ ꯇꯧꯔ
ꯑꯩꯁꯨ ꯁꯤꯗ ꯀꯥꯟꯅ ꯇꯧꯔꯒ ꯂꯩꯔꯝꯃꯦ
ꯅꯣꯛꯁꯨ ꯅꯣꯛꯅꯤꯡꯕ
ꯑꯗꯨꯅꯦꯀꯣ
ꯎꯝ ꯑꯩꯅ ꯇꯤꯚꯤꯒꯤ ꯑꯁ ꯃꯊꯥ ꯌꯥꯝ ꯁꯥꯕ ꯁꯤ ꯑꯉꯥꯡꯁꯦ ꯇꯤꯕꯤꯒꯤ ꯕꯣꯜꯂꯨꯝ ꯇꯔꯥꯟ ꯑꯣꯕ ꯇꯧꯔꯒ ꯇꯔꯥꯟ ꯅꯣꯟ ꯇꯧ ꯀꯣ ꯀꯣ ꯀꯣ ꯇꯧꯕꯤꯒꯦ ꯇꯧꯕꯤꯒꯦ ꯑꯁ ꯑꯉꯥꯡꯁꯤꯡꯁꯦ ꯌꯥꯗꯕꯅꯦ
ꯎꯝ ꯗꯨꯕꯨꯗꯤ ꯃꯣꯏꯗꯤ ꯏꯕꯦꯝꯃꯥ ꯁꯣ ꯑꯗꯨꯝ ꯌꯥꯎꯗ ꯕꯤꯗꯗꯤ ꯈꯔꯗꯤ ꯀꯃꯥꯏ ꯑꯣꯏꯔꯝꯒꯅꯤ
ꯎꯝ
ꯅꯨꯡꯉꯥꯏꯔꯝꯃꯣꯏ ꯇꯥꯕꯗꯁꯨꯀꯣ ꯎꯝ
ꯑ ꯑꯦ ꯑꯉꯥꯡꯁꯤꯡꯕꯨ ꯀꯟꯇ꯭ꯔꯣꯜ ꯇꯧꯔꯁꯨ ꯖꯥꯠ ꯖꯥꯠ ꯖꯥꯠꯅꯤꯀꯣ꯫ ꯑꯉꯥꯡ ꯃꯔꯤ ꯖꯥꯠ ꯃꯔꯤꯅꯦ ꯍꯥꯏꯕ ꯉꯝꯔꯦ
ꯂꯣꯏꯃꯛ ꯃꯤꯛꯁꯅꯤꯅ
ꯂꯣꯏꯅꯃꯛ ꯑꯄꯥꯝꯕ ꯇꯣꯉꯥꯟꯕ
ꯍꯣꯏ ꯗꯨꯕꯨꯗꯤ ꯎꯝ
ꯃꯦꯒꯤ ꯊꯣꯡꯕꯤꯌꯣ ꯍꯥꯏꯒꯅꯤ ꯑꯣ ꯈꯟꯅꯕꯁꯨ ꯌꯥꯝ ꯇꯥꯎꯕꯅꯦ ꯑꯩꯈꯣꯏ ꯂꯩꯇ꯭ꯔꯗꯤ꯫ ꯌꯦꯡꯗ꯭ꯔꯗꯤ ꯂꯩꯇꯕ ꯌꯥꯗꯕꯀꯣ꯫
ꯎꯝ ꯎꯝ
ꯌꯦꯡꯁꯤꯟꯗ꯭ꯔꯗꯤ ꯁꯨꯛꯌꯥ ꯌꯥꯗꯕꯅꯤ ꯑꯩꯈꯣꯏ ꯑꯉꯥꯡꯁꯤꯡꯁꯦ꯫
ꯑꯉꯥꯡ ꯃꯆꯥ ꯃꯆꯥ ꯑꯣꯏꯔꯤꯕ꯭ꯔꯣ ꯍꯥꯏꯖꯦ꯫
ꯑ ꯑꯍꯥꯟꯕꯅ ꯑꯩꯠ ꯁꯨꯈ꯭ꯔꯦ꯫ ꯑꯗꯨ ꯅꯨꯄꯥꯗꯤ ꯈꯔ ꯒ꯭ꯌꯥꯟ ꯇꯥꯈ꯭ꯔꯦ ꯑꯗꯨꯒ ꯑꯃꯅ ꯁꯚꯦꯟ ꯑꯥ ꯁꯤꯛꯁ ꯁꯨꯈ꯭ꯔꯦ ꯑꯃꯅ ꯐꯥꯏꯚ ꯑꯃꯅꯥ ꯑꯍꯨꯝ
ꯑꯁ ꯑꯍꯨꯝ ꯁꯨꯕ ꯅꯨꯄꯤꯗꯨꯅꯦ ꯍꯧꯖꯤꯛ ꯇꯧꯔꯤꯁꯦ ꯅꯤꯡꯉꯥꯏ ꯌꯥꯝ ꯀꯟꯂꯤꯁꯦ꯫
ꯆꯍꯤ ꯗꯤꯐ꯭ꯔꯦꯟ ꯑꯣꯏꯕꯅꯤꯅ ꯈꯔꯗꯤ ꯋꯥꯔꯝꯒꯅꯤꯀꯣ ꯃꯣꯏꯅ ꯄꯥꯝꯕꯗꯣ ꯃꯥꯟꯅꯔꯝꯔꯣꯏ꯫
ꯃꯥꯟꯅꯗꯦ
ꯃꯨꯟꯅꯒꯗꯤ ꯅꯨꯄꯥꯒ ꯅꯨꯄꯤꯗꯤꯑꯃꯨꯛꯀ ꯃꯥꯟꯅꯔꯣꯏꯀꯣ ꯋꯥꯈꯜꯁꯨ ꯃꯨꯟꯅꯒꯗꯧꯕꯗꯣ
ꯑꯁ ꯅꯨꯄꯥꯒ ꯅꯨꯄꯤꯒꯁꯦ ꯇꯧꯃꯦꯟꯖꯦꯔꯤꯒꯨꯝꯕꯅꯤꯗ ꯑꯃꯅ ꯆꯍꯤ ꯇꯔꯨꯛꯀꯤ ꯅꯨꯄꯤꯅ ꯑꯁꯤ ꯆꯍꯤ ꯑꯩꯠꯀꯤ ꯅꯨꯄꯥꯕꯨ ꯇꯧꯔꯗꯤꯀꯣ ꯇꯣꯝꯒ ꯖꯦꯔꯤꯒ ꯆꯞ ꯃꯥꯟꯅꯕꯅꯦ꯫ ꯊꯣꯡꯒꯨꯝꯕꯗ ꯀꯛ ꯀꯛ ꯀꯛ ꯀꯛ ꯇꯧꯔꯒꯀꯣ ꯑꯁ ꯍꯥꯏꯕ ꯉꯝꯗꯕꯅꯦ ꯃꯣꯔꯅꯤꯡꯗꯒꯤ ꯏꯚꯤꯅꯤꯡ ꯐꯥꯎꯕ ꯃꯣꯔꯅꯤꯡꯗꯒꯤ ꯇꯨꯝꯗ꯭ꯔꯤꯉꯥ ꯇꯨꯝꯗꯕ ꯐꯥꯎꯕ ꯁꯥꯟꯅꯕꯅꯤ ꯁꯥꯟꯅꯥꯕꯁꯤꯗꯤ
ꯎꯝ ꯎꯝ ꯑꯗꯨ ꯅꯨꯄꯤ ꯑꯃꯅ ꯀꯔꯤ ꯀꯔꯤꯅꯣ ꯅꯤꯔꯒ ꯂꯩꯒꯅꯤ ꯅꯦꯜ ꯄꯨꯣꯂꯤꯁꯀꯨꯝꯕ ꯇꯩꯅꯤꯡꯉꯥꯏ ꯑ ꯂꯤꯞꯁꯇꯤꯛꯀꯨꯝꯕ ꯇꯧꯅꯤꯡꯉꯥꯏ ꯀꯣ ꯐꯖꯅ ꯅꯤꯛꯏ ꯎꯝ ꯑꯁ ꯇꯣꯉꯥꯟꯕ ꯅꯦ ꯅꯨꯄꯥꯅ ꯁꯤ ꯎꯕ ꯌꯥꯗꯕ ꯃꯣꯏꯒꯤ ꯄꯣꯠꯆꯩꯁꯤꯡꯁꯦ ꯑꯥ ꯍꯣꯟꯗꯣꯛꯈ꯭ꯔꯅꯤ꯫ ꯃꯥꯒꯤ ꯃꯐꯝꯗ ꯊꯝꯕꯤꯔꯗꯤꯀꯣ
ꯑ ꯑꯝ ꯗꯨꯝ ꯈꯥꯟꯅꯔꯝꯒꯅꯤꯅꯦ
ꯎꯝ ꯍꯣꯏꯅꯦ ꯌꯥꯗꯕ ꯉꯥꯛꯇ ꯂꯩꯔꯒ ꯂꯩꯅꯦ ꯁꯤ ꯌꯨꯝꯗ
ꯍꯨꯝ ꯃꯤ ꯄꯨꯜꯂꯒ ꯌꯥꯝꯕꯅꯤꯅ
ꯎꯝ ꯐꯨꯠꯕꯣꯜꯒꯨꯝꯕꯗꯤ ꯌꯦꯡꯕ꯭ꯔꯣ
ꯍꯣꯏ ꯑꯗꯨꯝ ꯌꯦꯡꯉꯦ ꯎꯝ ꯅꯣꯏꯗꯤ ꯌꯦꯡꯕ꯭ꯔꯣ
ꯍꯣꯏ ꯌꯦꯡꯒꯦ ꯎꯄꯣ ꯌꯦꯡꯉꯦ ꯑꯗꯨ ꯑꯣꯏꯔꯁꯨ ꯑ ꯉꯁꯤꯀꯣ ꯉꯔꯥꯡꯒ ꯉꯁꯤꯁꯨ ꯌꯦꯡꯗꯦ
ꯑꯁ ꯃꯞ ꯃꯇꯝꯗꯣ ꯆꯞ ꯆꯥꯅ ꯄꯤꯗꯕꯅꯤꯅ ꯃꯣꯏꯁꯨ ꯎꯝ ꯑꯗꯨꯒꯤ ꯍꯦꯛ ꯃꯥꯡꯈ꯭ꯔꯗꯤ ꯑꯦꯈꯣꯏꯗꯤ ꯍꯣꯟ ꯎꯝ ꯑꯉꯥꯡꯒ ꯌꯥꯝ ꯆꯦꯟꯔꯒ ꯂꯩꯕꯅꯤꯅ ꯅꯨꯡꯗꯥꯡ ꯇꯔꯗꯤ ꯑꯃꯨꯛꯀꯥ ꯇꯨ
ꯌꯨꯝꯁꯤ ꯎꯕꯒꯨꯝꯅꯤꯌ‌ꯦ
ꯎꯝ
ꯍꯔꯦ ꯁꯥꯕꯁꯤꯅ ꯎꯄꯥꯏ ꯀꯔꯤꯁꯨ ꯂꯩꯇꯦ
ꯍꯣꯏ